ꯑꯣ ꯇꯥꯔꯦ ꯇꯥꯔꯦ
ꯑꯣ ꯀꯩꯗꯧꯔꯕꯃꯤꯅ ꯍꯧꯖꯤꯛꯄꯨ ꯆꯥꯛ ꯏꯁꯤꯡ ꯆꯥꯔꯕꯣ ꯄꯨꯡꯁꯤ ꯁꯨꯝ ꯊꯦꯡꯖꯤꯜꯂꯛꯑꯦ
ꯍꯣꯏ ꯍꯣꯏ ꯐꯥꯒꯤꯕꯨꯗꯤ ꯃꯥꯜꯂꯅꯤ ꯑꯗꯣ ꯑꯩ ꯑꯩꯒꯤ ꯑꯣꯏꯅꯗꯤ ꯍꯧꯖꯤꯛꯁꯦ ꯌꯥꯝ ꯀꯟꯅ ꯊꯦꯡꯕ ꯆꯤꯡꯗ꯭ꯔꯤ ꯆꯤꯡꯗ꯭ꯔꯤ ꯍꯥꯏꯕꯗꯤ ꯁꯨꯝ ꯊꯦꯡꯕꯁꯤ ꯈꯤꯇꯪ ꯍꯩꯅꯕ ꯍꯥꯏꯇꯥꯔꯦ ꯑꯗꯨꯅ ꯑꯩꯁꯦ ꯍꯧꯖꯤꯛꯁꯦ ꯆꯥ ꯊꯛꯀꯦꯅ ꯆꯉꯥꯡ ꯊꯛꯀꯦꯅ ꯍꯩꯗꯣꯛ ꯍꯩꯖꯟ ꯁꯨꯝ ꯁꯥꯟꯅꯔꯤ ꯆꯤꯅꯤ ꯀꯩꯀꯥ ꯍꯥꯞꯄꯒ ꯑꯣꯠ ꯀꯦꯈꫭꯠꯀꯦ ꯇꯧꯔꯤꯌꯦ ꯅꯪꯗꯤ ꯀꯃꯥꯏꯅ ꯇꯧꯔꯒꯦ ꯆꯥꯛ ꯆꯥꯔꯕꯣ ꯀꯃꯥꯏꯅ ꯇꯧꯔꯒꯦ
ꯆꯥꯛꯇꯤ ꯆꯥꯗ꯭ꯔꯤꯌꯦ ꯆꯥꯛꯁꯦ ꯄꯨꯛꯁꯦ ꯏꯇꯟ ꯊꯜꯂꯤꯅꯀꯣ ꯉꯁꯥꯏꯁꯨ ꯀꯩꯀꯩ ꯑꯆꯥꯄꯣꯠ ꯈꯔ ꯆꯥꯁꯤꯜꯂꯨꯔꯦꯕꯀꯣ ꯑꯗꯨꯒꯤ ꯏꯊꯟꯊꯟꯗꯤ ꯑꯗꯨꯝ ꯃꯊꯪ ꯉꯥꯏꯈꯤꯒꯦ ꯆꯥꯛꯈꯣꯏ ꯃꯇꯝꯕꯨꯗꯤ ꯑꯣꯏꯔꯦ ꯑꯩꯈꯣꯏ ꯃꯥꯍꫭꯏꯖꯨ ꯂꯣꯏꯝ ꯆꯥꯈ꯭ꯔꯦꯕꯀꯣ ꯑꯩꯗꯤ ꯑꯃꯨꯛ ꯈꯤꯇꯪꯇ ꯉꯥꯏꯈꯤꯒꯦ ꯍꯥꯏꯔꯒ ꯂꯩꯈꯤꯕꯅꯦ ꯑꯗꯨꯝ ꯄꯣꯔꯦꯟ ꯄꯨꯡ ꯃꯥꯄꯟ ꯁ꯭ꯋꯥꯏꯗꯗꯤ ꯈꯔ ꯂꯥꯝꯃꯧꯛꯇꯧ ꯃꯥꯜꯂꯦꯕꯀꯣ ꯑꯗꯨ ꯀꯥꯟꯗ ꯆꯥꯔꯒꯦꯅ ꯉꯉꯥꯏꯔ ꯆꯥꯛ ꯄꯨꯨ ꯊꯟꯖꯤꯜꯂꯒ ꯆꯥꯕꯁꯨ ꯅꯨꯡꯉꯥꯏꯇꯦꯅꯀꯣ ꯑꯗꯨꯝ ꯊꯥꯡꯒꯠꯂꯒ ꯆꯥꯅꯤꯡꯗ ꯆꯥꯅꯤꯡꯗ ꯆꯥꯔꯗꯤ ꯑꯃꯨꯛ ꯅꯥꯒꯗꯧꯕ ꯃꯥꯟꯕꯗꯣ ꯇꯨꯝꯗꯧꯕ ꯃꯥꯟꯗꯕꯗꯣ ꯑꯗꯨꯃꯥꯏꯅ ꯈꯟꯕꯒꯤ ꯑꯗꯨꯝ ꯂꯩꯔꯤꯅꯦ
ꯑꯣ ꯑꯩꯕꯨꯗꯤ ꯑꯩꯈꯣꯏꯒꯤꯕꯨꯗꯤ ꯑꯗꯨꯝ ꯍꯥꯏꯗꯤ ꯈꯤꯇꯪ ꯊꯦꯡꯉꯦ ꯊꯦꯡꯉꯦ ꯍꯥꯏꯗꯤ ꯅꯨꯡꯗꯥꯡꯁꯦ ꯑꯗꯨꯝ ꯍꯧꯖꯤꯛꯁꯦ ꯀꯩ ꯍꯥꯏꯅꯤ ꯃꯝꯕꯁꯨ ꯑꯗꯨꯝ ꯊꯦꯡꯉꯤꯗꯅꯀꯣ ꯈꯤꯇꯪ ꯇꯔꯨꯛꯇ ꯀꯩꯁꯨ ꯃꯝꯗꯕꯅꯦꯕꯀꯣ ꯑꯗꯨꯝ ꯇꯔꯨꯛ ꯃꯈꯥꯏ ꯇꯔꯦꯠ ꯇꯥꯒꯦ ꯇꯧꯕꯅꯦ ꯃꯝꯕꯗ ꯑꯗꯨꯅ ꯁꯨꯝ ꯀꯩ ꯍꯥꯏꯅꯤ ꯉꯜꯂꯤꯕ ꯀꯩꯕꫭꯏ ꯑꯗꯨꯝ ꯈꯜꯂꯒ ꯁꯨꯝ ꯂꯩꯕꯗꯒꯤ ꯆꯥꯛꯁꯦ ꯑꯗꯨꯝ ꯑꯩꯈꯣꯏ ꯃꯒꯤ ꯑꯣꯏꯅꯗꯤ ꯈꯤꯇꯪ ꯊꯦꯡꯉꯦ ꯅꯣꯏꯒꯤꯗꯨꯒ ꯌꯦꯡꯅꯔꯒꯗꯤꯀꯣ ꯑꯗꯨꯅꯤ ꯑꯗꯨꯃꯥꯏꯅ ꯇꯧꯋꯦ ꯑꯣ ꯀꯩꯒꯨꯝꯕ ꯅꯝꯕꯔꯁꯦ ꯇꯠꯈ꯭ꯔꯒꯁꯨꯅꯦ ꯑꯗꯨꯝ ꯁꯤꯗ ꯑꯗꯨꯝ ꯇꯧꯕꯤꯔꯛꯑꯣꯀꯣ ꯑꯩ ꯁꯤ ꯑꯗꯨꯝ ꯄꯥꯏꯔꯗꯣꯏꯅꯦꯕ ꯑꯩ ꯀꯩꯅꯣꯗꯣ
ꯄꯋꯥꯔ ꯕꯦꯡ ꯇꯧꯔꯒ ꯆꯥꯔꯖ ꯇꯧꯔꯝꯃꯦꯕꯀꯣ ꯑꯗꯨꯒꯤꯅꯤ ꯎꯝ
ꯍꯣꯏ ꯐꯔꯦ ꯐꯔꯦ ꯑꯗꯣ ꯉꯁꯤ ꯊꯕꯛ ꯆꯠ ꯊꯕꯛ ꯆꯠꯂꯨꯕꯗꯤ ꯃꯤ ꯀꯌꯥꯝ ꯂꯥꯛꯀꯦ ꯀꯃꯥꯏꯅ ꯇꯧꯒꯦ
ꯂꯥꯛꯀꯦ ꯑꯣ ꯉꯁꯤꯁꯦ ꯑꯗꯨꯝ ꯂꯥꯛꯑꯦ ꯉꯁꯤꯗꯤ ꯃꯉꯥ ꯇꯔꯨꯛꯂ ꯑꯗꯨꯃꯥꯏꯅ ꯁꯨꯔꯝꯗꯧ ꯃꯥꯜꯂꯦ ꯑꯗꯒꯤ ꯂꯣꯏꯁꯤꯟꯕꯕꯨꯗꯤꯅꯦ ꯉꯁꯤꯕꯨꯗꯤ ꯇꯥꯏꯃꯤꯡꯁꯦ ꯌꯥꯝ ꯆꯥꯅꯗꯤ ꯂꯣꯏꯁꯤꯟꯕꯅꯦꯕꯀꯣ ꯑꯗꯨ ꯑꯣꯏꯔꯒꯁꯨ ꯉꯁꯥꯏꯒꯤ ꯑꯩꯈꯣꯏꯒꯤ ꯑꯃꯗꯅ ꯑꯗꯨꯝ ꯊꯕꯛꯁꯦ ꯊꯔꯦꯛ ꯊꯔꯦꯛ ꯇꯧ ꯂꯩꯕ ꯍꯥꯏꯇꯥꯔꯦ ꯃꯣꯏ ꯀꯩꯅꯣꯒꯨꯝꯕ ꯁꯨꯝ ꯌꯥꯗꯕꯒꯤ ꯀꯩ ꯇꯧꯕꯒꯤ ꯁꯨꯝ ꯑꯃꯨꯛ ꯁꯦꯝꯃꯒ ꯂꯩꯔꯒ ꯑꯗꯨꯝ ꯂꯩꯔꯕ ꯄꯨꯡ ꯑꯃꯃꯨꯛꯀꯤ ꯆꯥꯡ ꯑꯗꯨꯃꯥꯏꯅ ꯂꯩ ꯑꯗꯨꯗꯒꯤ ꯑꯗꯨꯃꯥꯏꯅ ꯁꯦꯝꯃꯦ ꯁꯦꯝꯕꯗꯒꯤ ꯃꯣꯏꯒꯤ ꯃꯣꯏ ꯑꯗꯨꯝ ꯃꯆꯤꯟ ꯃꯠꯑꯦ ꯃꯆꯤꯟ ꯃꯅꯥꯎ ꯍꯥꯏꯌꯦ ꯃꯣꯏꯒꯤ ꯃꯔꯤ ꯃꯇꯥ ꯑꯃ ꯑꯗꯨꯝ ꯍꯥꯟꯅꯗꯒꯤꯕꯨꯗꯤ ꯐꯥꯎꯅꯕ ꯖꯥꯠꯅꯦ ꯑꯗꯨ ꯂꯥꯛꯑꯦ ꯑꯗꯨ ꯂꯥꯛꯄꯗꯒꯤ ꯑꯗꯨꯝ ꯃꯥꯒꯤꯁꯨ ꯁꯨꯝ ꯀꯩꯅꯣ ꯁꯦꯡꯗꯣꯛꯅꯤꯡꯉꯦ ꯈꯣꯠꯅꯤꯡꯉꯦ ꯍꯥꯏꯕꯗꯒꯤ ꯈꯔ ꯁꯦꯡꯗꯣꯛꯄꯤꯔꯛ ꯑꯗꯨꯃꯥꯏꯅ ꯂꯣꯏꯔꯛꯄ ꯀꯥꯟꯗ ꯑꯗꯨꯝ ꯇꯔꯨꯛ ꯇꯔꯨꯛ ꯈꯤꯇꯪ ꯍꯦꯟꯒꯦ ꯇꯧꯔ ꯃꯥꯜꯂꯦ ꯑꯗꯣ ꯑꯗꯨꯗꯒꯤ ꯂꯣꯏꯁꯤꯜꯂꯁꯦꯅ ꯂꯣꯏꯁꯤꯜꯂꯒ ꯑꯗꯨꯃꯥꯏꯅ ꯂꯥꯛꯑꯦ ꯑꯗꯣꯝ ꯅꯪꯗꯤ ꯊꯕꯛ ꯉꯁꯤꯗꯤ ꯇꯥꯗꯧ ꯃꯥꯟꯗꯦꯅꯦꯕꯀꯣ ꯅꯪ ꯍꯞꯇꯥ ꯑꯃꯗ ꯑꯃꯨꯛ ꯆꯠꯄꯅꯤꯅ ꯍꯞꯇꯥ ꯑꯃꯗ ꯑꯅꯤꯔꯛ ꯆꯠꯂꯦ ꯍꯥꯏꯕ꯭ꯔꯥ ꯑꯗꯨꯃꯥꯏꯅ ꯍꯥꯏꯈꯤꯕ ꯅꯠꯇ꯭ꯔꯣ ꯑꯩ ꯉꯥꯎꯔꯦ ꯑꯃꯨꯛꯇꯪ ꯍꯥꯏꯕ꯭ꯔꯣ ꯑꯅꯤꯔꯛ ꯍꯥꯏꯕ꯭ꯔꯥ ꯇꯥꯔꯕꯣ ꯇꯥꯔꯕꯣ ꯇꯥꯗ꯭ꯔꯕꯣ ꯇꯥꯔꯕꯣ ꯇꯥꯗ꯭ꯔꯕꯣ ꯀꯃꯥꯏꯅ ꯀꯩꯅꯣ ꯇꯧꯔꯤꯁꯤꯕꯣ ꯀꯩꯅꯣ ꯅꯪ ꯇꯥꯏ ꯇꯥꯗꯦꯗꯁꯨ ꯍꯥꯏꯔꯛꯎꯗꯅ ꯑꯩꯕꯣ ꯒ꯭ꯌꯥꯟ ꯑꯃ ꯉꯥꯎꯋꯦꯃꯦ ꯇꯥꯗꯕꯩ ꯅꯠꯇꯦ ꯅꯪꯗꯣ ꯀꯩꯅꯣꯝ ꯇꯧꯔꯨꯕ ꯃꯥꯜꯂꯦ ꯇꯥꯔꯕꯣ
ꯑꯧ ꯇꯥꯏꯌꯦ
ꯇꯥꯔꯕꯣ ꯀꯔꯤ ꯀꯔꯤ ꯇꯧꯔꯤꯅꯣ ꯅꯪ ꯃꯐꯝ ꯂꯦꯡꯉꯨꯕ꯭ꯔꯣ ꯃꯐꯝ ꯂꯦꯡꯗꯕꯤ ꯂꯩꯌꯣ ꯉꯍꯥꯛꯇꯪ ꯅꯪ ꯅꯦꯠꯋꯥꯛꯀꯨꯝꯕ ꯅꯨꯡꯉꯥꯏꯇꯕ ꯃꯥꯜꯂꯦ ꯅꯪꯒꯤꯗꯣ ꯑꯗꯨꯒꯤ ꯃꯥꯜꯂꯦ
ꯀꯔꯤ ꯊꯥꯛꯇ ꯑꯣ ꯑꯩꯗꯣ ꯀꯩꯅꯣ ꯇꯧꯋꯦꯅ ꯀꯣꯟ ꯐꯦꯡꯕ ꯊꯣꯛꯂꯛꯄꯗꯨꯗ ꯃꯈꯣꯟꯗꯤ ꯈꯤꯇꯪ ꯂꯥꯡꯉꯦ ꯑꯩꯅ ꯅꯪꯅ ꯍꯥꯏꯐꯦꯠ ꯆꯪꯒꯦ ꯇꯧꯕꯗꯀꯣ ꯌꯥꯒꯗꯕꯖꯥꯠꯅꯤ
ꯑꯗꯨꯅꯦ ꯑꯩ ꯍꯥꯏꯁꯦ ꯃꯐꯝꯁꯤꯗꯪ ꯂꯦꯡꯒꯅꯨ ꯍꯧꯖꯤꯛꯇꯤ ꯅꯦꯠꯋꯥꯛꯇꯧ ꯈꯤꯇꯪ ꯅꯨꯡꯉꯥꯏꯇꯕꯅꯦꯕꯀꯣ ꯍꯧꯖꯤꯛꯀꯥꯟꯁꯦ ꯍꯥꯏꯗꯤ ꯃꯩꯁꯤꯁꯨ ꯐꯨꯠ ꯄꯥꯠ ꯐꯨꯠ ꯄꯥꯠ ꯈꯔ ꯇꯧꯕꯅꯦꯕ ꯑꯗꯨꯒꯤ ꯁꯨꯝ ꯅꯨꯡꯉꯥꯏꯇꯦꯗꯅꯀꯣ ꯑꯃꯨꯛ ꯋꯥꯔꯤꯗꯣ ꯁꯥꯟꯅꯕꯝ ꯈꯪꯗꯗꯅ ꯁꯨꯝ ꯂꯣꯏꯁꯤꯟꯈꯤꯕꯗꯨꯁꯨ ꯑꯗꯨꯒꯤꯅꯤꯗ ꯑꯗꯣ ꯅꯪ ꯄꯥꯏꯔꯤ ꯁꯤꯝꯁꯦ ꯀꯔꯤ ꯁꯤꯝꯅꯣ
ꯌꯥꯔꯦꯗ ꯇꯣꯛꯑꯁꯤ ꯁꯤ ꯋꯥꯔꯤꯁꯤ ꯅꯣꯏ ꯉꯥ ꯐꯥꯕꯒꯤꯗꯣ ꯀꯔꯝ ꯀꯥꯟꯗ ꯐꯥꯗꯣꯏꯅꯣ
ꯉꯥꯁꯦ ꯃꯣꯏꯁꯨ ꯆꯞ ꯆꯥꯕ ꯅꯨꯃꯤꯠꯇꯤ ꯍꯥꯏꯔꯛꯇꯦꯕꯀꯣ ꯑꯗꯨꯝ ꯑꯥ ꯍꯥꯏꯕꯗꯤ ꯍꯌꯦꯡꯗꯤ ꯑꯣꯏꯔꯔꯣꯏ ꯍꯌꯦꯡ ꯑꯣꯏꯔꯔꯣꯏ ꯍꯥꯏꯕꯗꯤ ꯅꯣꯡꯃ ꯋꯥꯠꯂꯤꯉꯩꯗ ꯍꯥꯏꯔꯛꯀꯦ ꯍꯥꯏꯕꯅꯦꯕ ꯑꯗꯨ ꯑꯗꯨꯅ ꯍꯌꯦꯡꯗꯤ ꯍꯥꯏꯔꯛꯇ꯭ꯔꯕꯅꯤꯅ ꯍꯌꯦꯡꯗꯤ ꯑꯣꯏꯗꯧ ꯃꯥꯟꯗ꯭ꯔꯦ ꯆꯤꯠ ꯅꯠꯇ꯭ꯔꯒ ꯃꯁꯦꯝ ꯁꯨꯃꯥꯏꯅ ꯇꯥꯒꯗꯧꯔꯤꯕ꯭ꯔꯥ ꯃꯣꯏꯅ ꯀꯔꯤꯒꯨꯝꯕ ꯏꯁꯤꯡꯗꯣ ꯂꯦꯞꯇꯅ ꯑꯗꯨꯝ ꯆꯤꯡꯊꯣꯛꯑꯒꯗꯤꯀꯣ ꯍꯪꯆꯤꯠ ꯅꯠꯇ꯭ꯔꯒ ꯃꯁꯦꯝ ꯁꯤꯗꯗꯤ ꯇꯥꯕꯁꯨ ꯌꯥꯏꯑꯦꯕꯀꯣ ꯍꯪꯆꯤꯠ ꯑꯣꯏꯔꯒꯅ ꯏꯁꯤꯡ ꯈꯤꯇꯪ ꯂꯩꯔꯒ ꯐꯥꯕ ꯑꯣꯏꯗꯣꯏꯕ ꯁꯦꯝ ꯑꯣꯏꯔꯒꯅ ꯈꯤꯇꯪ ꯀꯪꯉꯒ ꯐꯥꯕ ꯑꯣꯏꯗꯣꯏꯕ ꯑꯗꯨꯅ ꯏꯁꯤꯡꯗꯣ ꯁꯨꯝ ꯏꯟꯖꯤꯟ ꯅꯣꯡꯖꯤꯟ ꯌꯥꯗꯕꯒꯤ ꯂꯦꯞꯈ꯭ꯔꯒꯗꯤ ꯑꯃꯨꯛ ꯑꯗꯨꯝ ꯅꯣꯡꯃ ꯅꯤꯃꯨ ꯁꯣꯟꯊꯔꯛꯄꯁꯨ ꯌꯥꯏ ꯑꯗꯨꯅ ꯃꯣꯏ ꯍꯥꯏꯔꯛꯄꯁꯦ ꯑꯗꯨꯝ ꯍꯪꯆꯤꯟꯅꯗ꯭ꯔꯦ ꯃꯁꯦꯝ ꯁꯨꯃꯥꯏꯅꯗꯤ ꯇꯥꯗꯧ ꯃꯥꯜꯂꯦꯗ ꯍꯥꯏꯔꯛꯑꯦ ꯑꯗꯣ ꯑꯩꯁꯨ ꯑꯗꯨꯝ ꯃꯣꯏꯅ ꯍꯦꯛ ꯍꯥꯏꯔꯛ ꯑꯩꯒ ꯍꯥꯏꯔꯛꯑꯒꯦ ꯑꯗꯨꯒ ꯏꯃꯥꯅꯤ ꯑꯗꯨꯝ ꯆꯠꯃꯤꯟꯅꯔꯁꯦ
ꯍꯣꯏ ꯍꯣꯏ ꯑꯩꯗꯣ ꯉꯥ ꯐꯥꯕꯗꯣ ꯌꯥꯝ ꯄꯥꯝꯃꯦꯕꯀꯣ ꯍꯥꯏꯕꯗꯤ ꯉꯥ ꯆꯥꯅꯤꯡꯉꯨꯕꯒꯤ ꯋꯥ ꯅꯠꯇꯕ ꯑꯩꯅ ꯅꯪꯅ ꯑꯗꯨꯝ ꯈꯪ ꯂꯧꯕꯨꯛ ꯇꯧꯔꯁꯨ ꯀꯣ ꯍꯥꯏꯕꯗꯤ ꯉꯥꯁꯤ ꯌꯥꯝ ꯐꯥꯔꯨꯕꯩ ꯅꯠꯇꯕ ꯅꯨꯡꯇꯤ ꯈꯔ ꯈꯔ ꯐꯥꯕ ꯈꯣꯠꯄ ꯇꯧꯕꯗꯣ ꯅꯨꯡꯇꯤꯒꯤ ꯉꯥ ꯆꯥꯕꯗ ꯄꯦꯜꯂꯤꯅꯦꯕ ꯍꯥꯏꯗꯤ ꯑꯗꯨꯏ ꯇꯥꯥꯔꯒꯁꯨ ꯀꯩ ꯍꯥꯏꯅꯤ ꯑꯗꯨꯝ ꯅꯨꯡꯉꯥꯏꯕ ꯑꯃ ꯂꯩꯕꯗꯣ ꯍꯟꯗꯪ ꯑꯦ ꯉꯁꯤꯗꯤ ꯉꯥ ꯐꯥꯎꯗꯨꯅꯦ ꯂꯨꯗꯨ ꯁꯠ ꯇꯤꯡꯊꯣꯛꯀꯥꯟꯗ ꯖꯔꯔ ꯇꯧꯔꯒ ꯃꯣꯏꯒꯤ ꯉꯥ ꯆꯦꯟꯕꯒꯤ ꯉꯥ ꯆꯣꯡꯕꯒꯤ ꯃꯈꯣꯟ ꯇꯥꯕꯖꯦ ꯌꯥꯝ ꯅꯨꯡꯉꯥꯏꯕꯗꯣ ꯑꯗꯒꯤ ꯈꯣꯏ ꯀꯧꯕ꯭ꯔꯨꯗꯒ ꯇꯧꯔꯒ ꯑꯗꯩ ꯂꯩꯇꯥꯏꯒ ꯇꯔ ꯇꯧꯔꯀꯥꯟꯗꯅ ꯑꯈꯣꯏꯒꯤ ꯎꯀꯥꯕꯤꯒꯨꯝꯕ ꯉꯥꯃꯨ ꯒꯨꯝꯕ ꯆꯨ‌ꯛ ꯌꯥꯎꯔꯝꯃ ꯄꯡꯅꯤꯡ ꯆꯣꯡꯕ ꯈꯣꯠꯄ ꯇꯧꯕ ꯑꯗꯒꯤ ꯂꯥꯡꯒꯨꯝꯕ ꯊꯪꯉꯀꯥꯟꯗꯅ ꯉꯆꯤꯛꯀꯨꯝꯕ ꯀꯩꯒꯨꯝꯕ ꯌꯥꯎꯔꯝꯕꯗꯣ ꯌꯥꯝ ꯋꯥꯈꯟꯅ ꯅꯨꯡꯉꯥꯏꯕꯗꯣ ꯑꯗꯨꯃꯥꯏꯅ ꯇꯧꯕꯅꯦꯕꯀꯣ ꯑꯗꯨꯝ ꯉꯥꯗꯣ ꯆꯥꯝ ꯆꯥꯅꯤꯡꯉꯨꯕꯩ ꯉꯥ ꯅꯠꯇꯕ ꯉꯥ ꯍꯥꯏꯖꯤꯗꯤ ꯅꯣꯡꯃ ꯆꯥ ꯑꯗꯨꯝ ꯂꯦꯟ ꯄꯦꯟꯒ꯭ꯔꯅꯤ ꯑꯗꯨꯝ ꯅꯨꯃꯤꯠ ꯅꯤꯅꯤ ꯀꯩꯁꯨ ꯁꯨꯅ ꯆꯥꯅꯤꯡꯗꯕꯅꯦꯕꯀꯣ ꯑꯗꯨꯝ ꯐꯥꯕꯗꯨꯒꯤ ꯅꯨꯡꯉꯥꯏꯕꯗꯨꯒꯤ ꯌꯥꯎꯅꯤꯡꯕ ꯋꯥꯅꯦ ꯑꯩꯗꯤ ꯑꯉꯥꯡ ꯑꯣꯏꯔꯤꯀꯥꯟꯗꯁꯨ ꯑꯗꯨꯝ ꯇꯨꯔꯦꯟꯗ ꯆꯠꯂꯒ ꯈꯣꯏ ꯅꯣꯡ ꯆꯣꯞꯄ ꯈꯣꯠꯄ ꯌꯥꯝ ꯇꯧꯔꯦꯛꯑꯦꯕꯀꯣ ꯍꯥꯏꯗꯤ ꯉꯥ ꯌꯥꯝ ꯐꯕꯩ ꯅꯠꯇꯕ ꯑꯈꯣꯏ ꯃꯥ ꯉꯥꯡꯗꯨꯏꯅꯦ ꯉꯥ ꯃꯇꯩ ꯃꯅꯥꯎ ꯐꯥꯕꯒꯤꯗꯃꯛꯇ ꯅꯪꯅ ꯑ ꯀꯨꯅꯣ ꯐꯤꯔꯣꯜ ꯂꯣꯏ ꯃꯣꯠꯂꯜꯂꯒ ꯃꯇꯝ ꯃꯥꯡꯉꯜꯂꯒ ꯑꯗꯩ ꯅꯥꯒꯦ ꯇꯧꯕꯉꯩ ꯆꯠꯂꯨꯔꯤꯗꯨꯕꯨ ꯀꯥꯝ ꯄꯥꯝꯃꯨꯗ꯭ꯔ ꯃꯇꯝꯗꯣ ꯈꯣꯠꯄ ꯇꯧꯔ ꯐꯨꯗꯨꯏꯅꯦ ꯑꯗꯩ ꯈꯣꯡꯕꯥꯟꯁꯨ ꯈꯣꯡꯃꯥꯟꯁꯦ ꯑꯈꯣꯏꯅ ꯁꯤꯠꯇꯕ ꯈꯣꯡꯃꯜ ꯂꯩꯔꯝꯃꯣꯏ ꯐꯅꯤ ꯑꯕ ꯈꯔ ꯈꯪꯖꯔꯛꯄꯖꯦ ꯉꯥ ꯂꯩꯔꯝꯅꯤ ꯈꯪꯉꯣꯏ ꯂꯩꯔꯝ ꯃꯈꯨꯟꯗ ꯄꯥꯡ ꯁꯤꯠꯇ ꯁꯤꯠꯇꯣꯏꯅꯤ ꯒꯤ ꯑꯈꯣꯏ ꯁꯤꯡ ꯃꯅꯤꯡꯒꯤ ꯅꯥꯀꯟꯒꯤ ꯎꯀꯨꯒꯥꯗꯣ ꯈꯣꯏꯅꯅꯦ ꯆꯪꯉ ꯆꯪꯉꯒ ꯎꯀꯨ ꯑꯅꯤ ꯇꯥꯏꯅꯕꯒꯤ ꯀꯥꯔꯛꯇ ꯈꯔ ꯑꯀꯨꯠꯄ ꯂꯩꯕ ꯑꯗꯨꯗ ꯂꯩꯔꯝꯕ ꯉꯥ ꯃꯌꯥꯝꯁꯤ ꯂꯣꯏꯔꯦ ꯑꯗꯨꯝ ꯐꯥꯗꯣꯏꯅꯦꯕꯀꯣ ꯑꯗꯨ ꯉꯥ ꯑꯗꯨꯀꯥꯟꯗꯗꯤ ꯍꯪꯒꯣꯏꯕꯁꯤ ꯀꯌꯥ ꯂꯩꯇꯦ ꯍꯧꯖꯤꯛꯀꯥꯟ ꯌꯥꯝ ꯍꯪꯒꯣꯌꯦ ꯍꯥꯏꯕꯗꯤ ꯎꯀꯨ ꯀꯩꯗ ꯐꯥꯕ ꯈꯣꯠꯄ ꯏꯁꯤꯡꯖꯤ ꯀꯥꯏ ꯂꯥꯛꯏꯅꯣ ꯈꯣꯜꯅꯣ ꯈꯪꯕ ꯕꯥꯏ ꯇꯦꯅꯀꯣ ꯑꯗꯨꯏ ꯃꯇꯝꯗꯗꯤ ꯑꯗꯨꯝ ꯅꯂꯥꯕꯨ ꯂꯩꯔꯗꯤ ꯑꯝ ꯄꯣꯛ ꯐꯥꯗ ꯐꯥꯕꯤꯗꯣ ꯑꯗꯨꯏꯗꯨꯅ ꯎꯟꯁꯥ ꯀꯩꯀꯩꯖꯦ ꯑꯗꯨꯝ ꯁꯣꯛꯄ ꯌꯖꯥꯅꯤꯅ ꯅꯍꯥꯋꯥꯏ ꯀꯩꯅꯣ ꯇꯧꯒꯤꯕ ꯃꯌꯥꯝꯗꯨꯅ ꯐꯨꯔꯤ ꯐꯨꯅꯥꯏ ꯑꯝ ꯊꯥꯡꯒꯜꯂꯦꯕ ꯏꯁꯥꯖꯦ
ꯑꯣ ꯑꯗꯨꯕꯨꯗꯤꯅꯦ ꯃꯣꯏꯒꯤꯗꯨꯗꯤ ꯐꯥꯝꯅꯦꯕꯀꯣ ꯍꯥꯏꯗꯤ ꯀꯅꯣ ꯇꯧꯔꯒ ꯌꯥꯝ ꯍꯥꯏꯕꯗꯤ ꯑꯩꯅ ꯍꯥꯏꯅꯤꯡꯉꯤꯁꯤꯅ ꯌꯥꯝ ꯀꯟꯅ ꯋꯥꯕꯗꯤ ꯑꯣꯏꯔꯣ ꯑꯣ ꯋꯥꯕ ꯍꯥꯏꯕ ꯃꯤꯟꯁ ꯉꯥ ꯂꯩꯅꯤ ꯂꯩꯔꯣꯏ ꯂꯥꯛꯅꯤ ꯂꯥꯛꯑꯣꯏ ꯍꯥꯏꯕꯒꯤ ꯑꯗꯨꯝꯕꯗꯤ ꯂꯩꯔꯔꯣꯏ ꯍꯥꯏꯕꯗꯤ ꯃꯣꯏꯒꯤ ꯊꯑꯣꯏꯅ ꯉꯥ ꯊꯥꯗꯕꯒꯤ ꯐꯥꯝꯅꯦꯕꯀꯣ ꯑꯗꯨꯅ ꯑꯗꯨꯝ ꯅꯪ ꯉꯥꯁꯨ ꯐꯥꯕ ꯍꯩ ꯍꯥꯏꯕꯅꯤꯅ ꯑꯗꯨꯝ ꯐꯥꯗꯤ ꯑꯗꯨꯝ ꯐꯥꯔꯅꯤ ꯍꯣꯏ ꯀꯩꯁꯨ ꯀꯟꯅ ꯆꯥꯅꯤꯡꯕ ꯈꯣꯠꯄꯕꯨꯗꯤ ꯅꯠꯇꯦꯗ ꯑꯗꯨꯝ ꯍꯥꯏꯗꯤ ꯉꯥ ꯍꯥꯏꯖꯦ ꯆꯞ ꯃꯥꯟꯅꯩ ꯑꯗꯨꯅꯦ ꯀꯌꯥꯝ ꯅꯨꯡꯇꯤꯒꯤ ꯀꯩꯁꯨ ꯆꯥꯅꯤꯡꯕ ꯅꯠꯇꯦ ꯍꯥꯏꯗꯤ ꯑꯦꯟꯖꯥꯡꯗ ꯀꯩꯗ ꯍꯥꯞꯈꯤꯕꯗꯨꯅ ꯑꯃꯅꯦ ꯑꯗꯨꯒꯁꯨ ꯉꯥ ꯑꯣꯏꯅ ꯊꯑꯣꯏꯅ ꯊꯣꯡꯉꯒ ꯅꯨꯡ ꯇꯦꯒꯗꯤ ꯀꯩꯁꯨ ꯆꯥꯅꯤꯡꯗꯕꯅꯦꯕꯀꯣ ꯑꯗꯒꯤ ꯑꯩꯗꯤ ꯉꯥꯁꯨ ꯀꯌꯥ ꯄꯥꯝꯖꯗꯦꯕꯀꯣ ꯏꯁꯥꯒꯤ ꯑꯣꯏꯅꯁꯨ ꯍꯥꯏꯕꯗꯤ ꯉꯥꯁꯦ ꯀꯃꯥꯏꯟ ꯇꯧꯒꯦꯅ ꯉꯖꯦ ꯆꯥꯒꯤꯕꯗꯕꯨꯗꯤ ꯍꯥꯎꯕꯅꯤ ꯑꯗꯨꯝ ꯆꯥꯔꯖꯨ ꯆꯥꯕ ꯂꯣꯏꯔꯀꯥꯟꯗ ꯏꯁꯥ ꯏꯁꯥꯖꯦ ꯉꯥ ꯆꯥꯒꯤꯕꯒꯤ ꯑꯃ ꯁꯨꯝ ꯍꯩꯅꯗꯕ ꯑꯃ ꯑꯗꯨꯝ ꯏꯁꯥꯗꯀꯣ ꯊꯨꯨꯛ ꯊꯨꯨꯛ ꯂꯥꯎꯔꯒ ꯇꯧꯕꯖꯦ ꯈꯔ ꯁꯨꯝ ꯇꯣꯏꯅ ꯇꯧꯒꯜꯂꯦꯕ ꯉꯥꯗꯗꯤꯀꯣ ꯑꯗꯨꯅ ꯑꯩꯗꯤ ꯉꯥꯁꯨ ꯀꯌꯥ ꯄꯥꯝꯕꯗꯤ ꯑꯣꯏꯗꯦ ꯇꯥꯎꯊꯣꯛꯑꯒꯨꯝꯕ ꯆꯥꯕꯗꯣ ꯑꯗꯨꯕꯨꯗꯤ ꯊꯣꯏꯅ ꯀꯩꯁꯨ ꯇꯧꯗꯦꯕꯀꯣ ꯑꯗꯣ ꯃꯣꯏꯅ ꯉꯁꯥꯏ ꯍꯥꯏꯕꯁꯦ ꯃꯣꯏꯗ ꯁꯨꯝ ꯃꯣꯏꯅ ꯊꯥꯗꯕꯁꯦ ꯁꯤꯜꯚꯔꯒꯨꯝꯕ ꯔꯧꯒꯨꯝꯕ ꯒ꯭ꯔꯥꯁ ꯀ꯭ꯔꯥꯞꯀꯨꯝꯕ ꯑꯗꯒꯤ ꯎꯀꯥꯕꯤꯒꯨꯝꯕ ꯑꯗꯨꯝꯕ ꯍꯥꯏꯌꯦ ꯑꯗꯩ ꯉꯥ ꯃꯃꯤꯡ ꯈꯔꯁꯨ ꯍꯥꯏꯗꯤ ꯍꯥꯏꯒꯤꯕꯅꯦ ꯑꯗꯨꯒꯖꯨ ꯑꯩꯅ ꯍꯧꯖꯤꯛ ꯄꯜꯂꯤꯕ ꯃꯈꯩꯗꯣ ꯑꯗꯣ ꯑꯗꯨꯝ ꯑꯗꯨꯒꯨꯝꯕꯅ ꯀꯃꯟ ꯑꯣꯏꯕꯅꯦꯅ ꯍꯥꯏꯌꯦ ꯑꯗꯨꯒ ꯀꯣꯡꯒ꯭ꯔꯦꯡꯒꯨꯝꯕꯁꯨ ꯌꯥꯝꯅ ꯇꯥꯕ ꯃꯥꯜꯂꯦ ꯃꯣꯏꯒꯤꯗꯨꯀꯣ ꯃꯃꯥꯡ ꯑꯃꯗꯁꯨ ꯀꯣꯡꯒ꯭ꯔꯦꯟ ꯈꯔ ꯄꯤꯔꯛꯈꯤꯕꯀꯣ ꯑꯩꯉꯣꯟꯗ ꯑꯗꯣ ꯀꯣꯡꯒ꯭ꯔꯦꯟꯒꯨꯝꯕ ꯈꯔ ꯑꯗꯨꯝ ꯇꯥꯕ ꯃꯥꯜꯂꯦ ꯊꯔꯣꯏ ꯨꯒꯨꯝꯕꯁꯨ ꯇꯥꯕ꯭ꯔꯥ ꯈꯪꯗꯦ ꯑꯗꯨꯝ ꯍꯥꯏꯕꯗꯤ ꯃꯣꯏ ꯍꯥꯏꯔꯛꯏꯁꯦ ꯑꯩꯅ ꯉꯥ ꯐꯥꯕ ꯈꯣꯠꯄ ꯍꯩꯇꯦ ꯍꯥꯏꯕꯗꯨꯗ ꯉꯥ ꯐꯥꯕ ꯍꯩꯇ꯭ꯔꯁꯨ ꯑꯗꯨꯝ ꯍꯥꯏꯗꯤ ꯁꯨꯝ ꯌꯦꯡꯕꯣꯏ ꯑꯗꯒꯤ ꯀꯩꯕꯣꯏ ꯇꯧꯔꯒ ꯑꯗꯨꯝ ꯂꯥꯛꯀꯦꯁꯨ ꯂꯥꯛꯑꯣ ꯈꯣꯠꯂꯣ ꯍꯥꯏꯔꯛꯑꯃꯤꯅ ꯑꯩꯁꯨ ꯍꯦꯛꯇ ꯆꯠꯂꯔꯣꯏꯒꯦ ꯇꯧꯕꯗꯨ ꯅꯨꯡꯉꯥꯏꯔꯛꯇ꯭ꯔꯕꯀꯣ ꯍꯥꯏꯕꯗꯤ ꯎꯝ ꯈꯪꯗꯦ ꯎꯝ ꯅꯣꯡꯉꯥꯜꯂꯒꯁꯨ ꯑꯗꯨꯝ ꯊꯦꯡꯅꯗꯣꯏ ꯃꯤ ꯉꯥꯛꯇꯅꯤꯅ ꯑꯗꯨꯝ ꯃꯣꯏꯅ ꯍꯥꯏꯕꯗꯤ ꯁꯨꯝ ꯍꯥꯏꯕꯗꯨꯁꯨ ꯈꯤꯇꯪ ꯀꯩꯅꯣ ꯇꯧꯃꯤꯟꯅꯗ꯭ꯔꯒꯗꯤ ꯅꯨꯡꯉꯥꯏꯇꯦꯗꯅꯀꯣ ꯑꯩꯅ ꯍꯩꯕ ꯍꯩꯇꯕꯒꯤ ꯋꯥꯗꯒꯤ ꯋꯥꯇꯅ ꯅꯠꯇꯕ ꯍꯥꯏꯇꯥꯥꯔꯦ ꯑꯗꯨꯅ ꯑꯗꯨꯝ ꯌꯦꯡꯉꯁꯦ ꯎꯝ
ꯑꯩꯗꯤ ꯉꯥꯁꯦ ꯎꯕ ꯆꯣꯡꯗꯔ ꯐꯥꯅꯤꯡꯕ ꯑꯗꯨꯃꯥꯏꯅ ꯇꯧꯋꯦꯕ ꯌꯥꯝ ꯄꯥꯝꯕꯗꯣ ꯉꯥ ꯐꯥꯕꯗꯣ ꯑꯗꯨꯅ ꯍꯌꯦꯡ ꯈꯪꯒꯅꯤ ꯑꯩꯅ ꯐꯥꯕ ꯉꯥ ꯃꯌꯥꯝꯗꯣ ꯌꯦꯡꯉꯨ ꯑꯗꯒꯤ ꯑꯁ ꯑꯩ ꯀꯣꯡꯒ꯭ꯔꯦꯡ ꯌꯥꯝ ꯄꯥꯝꯃꯦ ꯑꯇꯩ ꯑꯇꯩ ꯈꯪꯗꯦꯕ ꯊꯔꯣꯏꯒꯨꯝꯕ ꯀꯩꯁꯨ ꯌꯥꯝ ꯆꯥꯅꯤꯡꯉ ꯑꯣꯏꯗꯦꯕ ꯀꯣꯡꯒ꯭ꯔꯔꯤꯡꯁꯦ ꯌꯥꯝ ꯆꯥꯅꯤ ꯑꯃ ꯅꯪ ꯀꯣꯡꯒ꯭ꯔꯦꯡ ꯆꯥꯔꯕ ꯀꯃꯥꯏꯅ ꯇꯧꯒꯦ ꯅꯣꯏ ꯆꯥꯕꯁꯤ ꯀꯨꯃꯥꯏꯅ ꯇꯧꯋꯤ ꯑꯩꯈꯣꯏꯅ ꯆꯥꯕꯁꯤꯗꯤꯀꯣ ꯀꯣꯡꯒ꯭ꯔꯦꯡꯁꯦ ꯐꯖꯅ ꯐꯨꯠꯇꯣꯛꯑꯅꯤꯕ ꯐꯨꯠꯇꯣꯛꯑꯒ ꯃꯥꯏ ꯃꯅꯨꯡꯁꯦ ꯂꯧꯊꯣꯛꯄꯤꯔꯅꯤꯅ ꯑꯗꯨꯗꯨꯒ ꯀꯥꯇꯤꯒꯨꯝꯕꯅꯤ ꯈꯪꯗꯦ ꯊꯥꯡꯒꯨꯝꯕꯅꯤ ꯈꯪꯗꯦ ꯑꯗꯨꯒ ꯇꯧꯔꯒꯅꯦ ꯀꯛ ꯀꯛ ꯀꯛ ꯈꯔ ꯈꯔ ꯂꯦꯟꯕꯤꯔꯒꯅꯦ ꯃꯣꯏꯗꯤ ꯑꯗꯨꯝ ꯌꯥꯝ ꯀꯩꯁꯨ ꯌꯥꯝ ꯊꯣꯛꯇꯕꯅꯦꯕ ꯀꯣꯡꯒ꯭ꯔꯦꯡ ꯀꯩꯅꯣꯒꯨꯝꯕ ꯀꯤꯂꯣ ꯑꯃ ꯂꯩꯕꯁꯦ ꯀꯩꯁꯨ ꯇꯦꯡꯀꯣꯠ ꯃꯆꯥ ꯑꯃꯇꯪꯅꯦ ꯑꯗꯨ ꯊꯣꯛꯇꯣꯏꯁꯦ ꯑꯗꯨꯗꯨꯅ ꯀꯩ ꯍꯥꯏꯅꯤ ꯄꯤꯛꯅ ꯄꯤꯛꯅ ꯀꯛꯑꯒꯀꯣ ꯑꯗꯨꯇꯪ ꯉꯧꯔꯒ ꯑꯗꯨꯇ ꯉꯧꯔ ꯆꯥꯔꯁꯨ ꯌꯥꯔꯦ ꯃꯥꯒꯤ ꯃꯍꯥꯎ ꯌꯥꯝ ꯇꯣꯉꯥꯟꯕ ꯑꯃ ꯊꯣꯛꯄꯅꯦꯕ ꯑꯗꯨ ꯈꯛꯇꯪ ꯆꯥꯔꯁꯨ ꯌꯥꯔꯦ ꯑꯗꯨ ꯅꯠꯇꯦ ꯍꯥꯏꯔꯒ ꯑꯗꯨꯝ ꯀꯩꯀꯩ ꯃꯪꯒꯟꯒꯨꯝꯕ ꯀꯩꯒꯨꯝꯕ ꯑꯂꯒꯨꯝꯕ ꯍꯥꯞꯆꯜꯂ ꯑꯗꯨ ꯉꯥꯎꯔꯁꯨ ꯆꯥꯔꯦ ꯃꯍꯥꯎꯗꯤ ꯌꯥꯝ ꯂꯩꯕꯅꯤ ꯀꯣꯡꯒ꯭ꯔꯦꯡꯁꯦ ꯅꯣꯏꯗꯤ ꯀꯃꯥꯏꯅ ꯆꯥꯒꯦ ꯅꯣꯏ ꯅꯍꯥꯟ ꯄꯨꯔꯛꯄꯗ ꯑꯗꯨꯝ ꯐꯨꯠꯇꯣꯛꯑꯒ ꯑꯗꯨꯃꯥꯏꯅ ꯈꯨꯡꯒ꯭ꯔꯦꯡ ꯇꯪꯉꯧꯔꯒ ꯆꯥꯕ꯭ꯔ ꯅꯠꯇ꯭ꯔꯒꯅ ꯑꯗꯨꯝ ꯑꯂꯨꯒꯨꯝꯕ ꯃꯪꯒꯟꯒꯨꯝꯕ ꯍꯥꯞꯄꯒ ꯄꯨꯂꯞ ꯉꯧꯔꯒ ꯆꯥꯕ꯭ꯔꯥ ꯀꯃꯥꯏꯅ ꯇꯧꯋꯤ
ꯑꯗꯨꯒꯤꯗꯣ ꯀꯣꯡꯒ꯭ꯔꯦꯡ ꯄꯤꯔꯛꯄꯁꯦ ꯍꯣꯏ ꯑꯗꯨꯅꯦ ꯌꯥꯝꯕꯗꯤ ꯃꯥꯟꯕꯀꯣ ꯍꯥꯏꯕꯗꯤ ꯀꯣꯡꯒ꯭ꯔꯦꯡꯅꯤꯅ ꯆꯥꯎꯋꯤꯗꯅꯀꯣ ꯃꯥꯒꯤ ꯁꯦꯜ ꯃꯌꯥꯝꯗꯤ ꯑꯩꯁꯦ ꯈꯜꯂꯝꯃꯦꯕꯀꯣ ꯅꯪꯉꯣꯟꯗ ꯈꯔ ꯄꯤꯕꯤꯁꯤꯔꯥꯅ ꯑꯗꯨꯗ ꯉꯁꯥꯏꯒꯤ ꯀꯣꯡꯒ꯭ꯔꯦꯡꯁꯦ ꯇꯤꯡꯉ ꯃꯇꯨꯡꯁꯤꯗ ꯃꯣꯏ ꯑꯩꯕꯨꯗꯤ ꯍꯥꯟꯅ ꯑꯝꯇ ꯆꯥꯔꯛꯇ꯭ꯔꯤꯕ ꯀꯣꯡꯒ꯭ꯔꯦꯡꯁꯦ ꯌꯣꯟꯕꯗꯤ ꯑꯗꯨꯝ ꯎꯏ ꯑꯗꯨ ꯑꯣꯏꯒꯁꯨ ꯄꯨꯟꯁꯤꯒꯤ ꯑꯣꯏꯅ ꯑꯝꯇ ꯀꯩꯁꯨ ꯆꯥꯔꯛꯇ꯭ꯔꯤꯕ ꯑꯩꯈꯣꯏ ꯌꯨꯝꯗꯁꯨ ꯑꯝꯇ ꯊꯣꯡꯗ꯭ꯔꯦꯕ ꯑꯍꯥꯟꯕ ꯑꯣꯏꯗꯣꯏꯅꯦꯕ ꯑꯗꯨꯅ ꯆꯥꯎꯔꯥꯛꯄ ꯑꯃ ꯑꯗꯨꯝ ꯍꯪꯉꯦ ꯑꯩꯅ ꯀꯃꯥꯏ ꯀꯃꯥꯏꯅ ꯇꯧꯒꯦ ꯈꯣꯠꯀꯦꯅ ꯑꯗꯣ ꯑꯗꯨꯝ ꯍꯥꯏꯔꯛꯑꯦ ꯃꯣꯏꯅꯁꯨ ꯊꯔꯣꯏ ꯊꯣꯡꯕꯗꯤ ꯊꯣꯡꯉꯕ ꯅꯠꯇ꯭ꯔꯥꯅ ꯊꯣꯡꯉꯦ ꯊꯔꯣꯏꯕꯨꯗꯤ ꯍꯥꯏꯕꯗꯤ ꯊꯔꯣꯏꯒ ꯑꯗꯨꯝ ꯆꯞ ꯃꯥꯟꯅꯕꯅꯦ ꯑꯗꯨꯝ ꯇꯤꯡꯉꯣ ꯅꯣꯡꯃ ꯉꯁꯤ ꯅꯣꯡꯃꯁꯤꯃ ꯇꯤꯡꯉꯣ ꯆꯦꯡ ꯈꯔ ꯊꯥꯗꯔꯒ ꯑꯣꯏꯔꯁꯨ ꯑꯗꯨꯒ ꯎꯝ ꯀꯩꯅꯣ ꯇꯧꯅꯤ ꯑꯥ ꯍꯌꯦꯡꯗꯣ ꯑꯗꯨꯝ ꯐꯨꯠꯇꯣꯛꯑꯒ ꯂꯧꯊꯣꯛꯑꯒ ꯉꯧꯒꯦꯁꯨ ꯌꯥꯔꯦ ꯉꯧꯕꯅꯗꯤ ꯍꯥꯎꯕꯅꯤ ꯈꯣꯠꯄꯅꯦꯅ ꯑꯗꯨꯃꯥꯏꯅ ꯍꯥꯏꯔꯛꯑꯦꯕꯀꯣ ꯑꯗꯒꯤ ꯑꯩꯅ ꯇꯝꯃꯦ ꯇꯝ ꯀꯥꯟꯁꯤꯗ ꯑꯩꯅ ꯌꯥꯝ ꯌꯥꯝꯃꯦ ꯈꯣꯠꯂꯦ ꯍꯥꯏꯕ ꯑꯦ ꯌꯥꯝꯕꯩ ꯅꯠꯇꯦ ꯅꯪ ꯍꯥꯏꯗꯤ ꯃꯥ ꯄꯨꯂꯞ ꯌꯥꯎꯁꯟꯕꯒꯤ ꯌꯥꯝꯕꯩꯅꯤ ꯀꯨꯁꯨ ꯂꯧꯊꯣꯛ ꯀꯌꯥꯥꯟꯗ ꯌꯥꯝ ꯌꯥꯝ ꯍꯧꯔꯣꯏꯗꯧꯕꯅꯦꯅ ꯑꯗꯨꯃꯥꯏꯅꯁꯨ ꯍꯥꯏꯔꯛꯈꯤꯕ ꯍꯥꯏꯇꯥꯔꯦ ꯑꯗꯒꯤ ꯑꯩꯁꯦ ꯁꯦ ꯑꯗꯨꯝ ꯃꯤꯉꯣꯟꯗ ꯄꯤꯊꯣꯛꯄꯗꯣ ꯍꯥꯏꯕꯗꯤ ꯑꯥ ꯌꯥꯝꯕꯁꯨ ꯅꯠꯇꯕꯨ ꯄꯤꯔꯦꯅ ꯊꯣꯛ ꯆꯥꯐꯝꯁꯨ ꯈꯪꯗꯕꯩ ꯇꯥꯏꯞꯇ ꯇꯧꯔꯅꯤ ꯑꯗꯣ ꯑꯗꯨꯃꯥꯏꯅ ꯇꯧꯕꯗꯒꯤ ꯑꯩꯁꯦ ꯄꯤꯔꯛꯈꯤꯗꯕꯅꯦꯕꯀꯣ ꯑꯗꯣ ꯑꯗꯨꯃꯥꯏꯅ ꯇꯧꯔꯦ ꯑꯗꯨꯒ ꯐꯨꯠꯂꯒꯅꯦ ꯌꯥꯝ ꯀꯥ ꯍꯦꯟꯅ ꯄꯤꯛꯃꯗꯤ ꯇꯧꯈꯤꯗ꯭ꯔꯦ ꯑꯥ ꯑꯗꯨꯝ ꯃꯥꯒꯤ ꯁꯥꯏꯁꯗꯨꯗꯒꯤ ꯑꯅꯤ ꯊꯣꯛꯄ ꯑꯍꯨꯝ ꯊꯣꯛ ꯀꯣ ꯑꯗꯨꯏ ꯆꯥꯡꯗꯣ ꯑꯣꯏꯅ ꯀꯛꯈ꯭ꯔꯦꯕꯀꯣ ꯑꯈꯣꯏꯗꯣ ꯑꯗꯨꯒ ꯍꯣꯏ ꯑꯗꯨꯃꯥꯏꯅ ꯑꯂꯨ ꯈꯔ ꯍꯥꯞꯄꯦ ꯅꯨꯇ꯭ꯔꯦꯂꯥ ꯈꯔ ꯍꯥꯞ ꯄꯦ ꯑꯗꯨꯒ ꯍꯋꯥꯏ ꯃꯪꯒꯜ ꯑꯠ ꯇꯤꯡꯕꯗꯨ ꯇꯧꯔꯥ ꯈꯔ ꯇꯧꯔꯦ ꯑꯗꯨꯃꯥꯏꯟ ꯇꯧꯋꯦ ꯍꯥꯎꯕꯗꯤ ꯑꯗꯨꯝ ꯍꯥꯎꯋꯦ ꯁꯨꯝ ꯁꯥꯏꯕꯗ ꯀꯩ ꯍꯥꯏꯅꯤ ꯅꯨꯡꯉꯥꯏꯕꯗꯣ ꯑꯗꯨ ꯌꯦꯡꯉꯁꯦ ꯃꯊꯪ ꯆꯠꯄꯗ ꯅꯪ ꯀꯣꯡꯒ꯭ꯔꯦꯡꯗꯣ ꯌꯥꯝ ꯄꯥꯝꯃꯦ ꯈꯪꯉꯝꯃꯗꯤ ꯑꯩꯁꯨ ꯈꯔ ꯄꯤꯕꯤꯔꯝꯗꯧꯅꯤ ꯑꯗꯣ ꯑꯗꯨꯃꯥꯏꯅ ꯄꯥꯝꯃꯒꯗꯤ ꯏꯕꯥꯅꯤ ꯀꯣꯡꯒ꯭ꯔꯦꯡ ꯈꯨꯟꯕ꯭ꯔꯥ ꯉꯥꯁꯨ ꯐꯥ ꯐꯥꯅ ꯑꯩꯅ ꯀꯣꯡꯒ꯭ꯔꯦꯡ ꯈꯨꯜꯂꯛ ꯌꯦꯡꯉꯁꯦ ꯍꯧꯖꯤꯛꯀꯤ ꯄꯨꯈ꯭ꯔꯤꯗꯨꯗ ꯇꯥꯏ ꯇꯥꯗꯦꯗꯨꯗꯤ ꯈꯪꯗ꯭ꯔꯦꯕꯀꯣ ꯑꯩꯁꯨ ꯃꯣꯏ ꯃꯃꯥꯡꯒꯤ ꯑꯃ ꯄꯨꯈ꯭ꯔꯤ ꯄꯤꯛꯇꯛ ꯇꯧꯕ ꯑꯃ ꯆꯠꯄꯗꯗꯤ ꯀꯣꯡꯒ꯭ꯔꯦꯡ ꯇꯥꯏꯅ ꯑꯗꯨꯃꯥꯏ ꯇꯧꯋꯦꯕ ꯑꯗꯨ ꯌꯦꯡꯉꯁꯤꯅꯦ ꯑꯗꯨꯗꯤ ꯅꯪ ꯀꯣꯡꯒ꯭ꯔꯦꯡ ꯄꯥꯝꯃꯦ ꯍꯥꯏꯔꯒꯗꯤꯀꯣ
ꯍꯣꯏ ꯐꯔꯦ ꯐꯔꯦ ꯑꯩ ꯊꯝꯒꯤꯒꯦꯀꯣ
ꯍꯣ ꯍꯣꯏ ꯍꯣꯏ